ꯍꯂꯣ
ꯀꯩꯗꯧꯔꯤꯅ
ꯌꯥꯝ ꯇꯅ ꯃꯅꯤꯡ ꯑ ꯀꯣꯟꯅꯔꯗꯒꯤ ꯂꯥꯎꯔꯦꯀꯣ
ꯅꯁꯥ ꯅꯁꯥ ꯉꯝꯗꯗꯣ
ꯑꯩꯔꯣ ꯀꯩꯁꯨ ꯇꯧꯗꯦ ꯉꯝꯗꯕ ꯇꯧꯗꯦ
ꯎ ꯉꯝꯗꯕ ꯇꯧꯔꯦꯀꯣ ꯑꯅꯥ ꯑꯌꯦꯛ ꯌꯥꯎꯗꯅ ꯂꯩꯕ ꯑꯣꯏꯌꯨ ꯀꯣ ꯌꯥꯗ ꯎꯝ ꯑꯩꯁꯨ ꯅꯥꯔꯣꯏ ꯑꯩ ꯑꯩꯗꯤ ꯍꯛꯆꯥꯡ ꯌꯥꯝ ꯐꯔꯤꯗ ꯅꯨꯡꯇꯤꯒꯤ ꯋꯥꯀꯤꯡ ꯆ ꯄꯅꯤꯅ
ꯝ
ꯇꯁ
ꯑꯁ ꯑꯩꯁꯨ ꯀꯩꯁꯨ
ꯑ
ꯍꯛꯆꯥꯡꯗ ꯀꯩꯁꯨ ꯑꯅꯥ ꯑꯌꯦꯛ ꯌꯥꯎꯗꯦ ꯃꯇꯇ꯭ꯔꯨꯝ ꯆꯠꯇ꯭ꯔꯁꯨ
ꯀꯁꯤ ꯈꯔ ꯍꯣꯏ ꯑꯗꯨꯃꯥꯏꯅ ꯑꯗꯨꯃꯥꯏꯅ ꯇꯧꯔꯒꯗꯤ ꯐꯩꯌꯦ
ꯑꯩ ꯊꯥꯏꯅꯗꯤ ꯊꯥꯏꯅꯗꯤ ꯅꯣꯏꯗꯦꯀꯣ
ꯎꯝ ꯍꯣꯏ ꯊꯥꯏꯅ ꯅꯪ ꯐꯣꯇꯣꯁꯤꯡ ꯑꯩꯁꯨ ꯎꯈ꯭ꯦꯔꯤꯕꯀꯣ ꯌꯥꯝꯅ ꯁ꯭ꯂꯤꯝ ꯑꯣꯏꯌꯦꯦ
ꯑꯩ ꯊꯥꯏꯅꯗꯤ ꯀꯩ ꯍꯥꯏꯁꯤꯔꯥ ꯑꯗꯨꯝ ꯌꯦꯡꯕꯗ ꯅꯨꯡꯉꯥꯏꯕꯅꯦꯕ ꯑꯩ ꯑꯩꯒꯤ ꯀꯩ ꯍꯥꯏꯅꯤ ꯁꯕꯥꯟ
ꯍꯧꯖꯤꯛꯁꯨ ꯑꯗꯨꯝ ꯐꯖꯔꯤꯁ ꯊꯥꯏꯅꯁꯨꯁꯨ ꯑꯗꯨꯝ ꯐꯖꯩꯗ ꯍꯥꯏꯗꯤ ꯑꯩꯈꯣꯏ ꯀ꯭ꯂꯥꯁ ꯑꯩꯅ ꯑꯌꯥꯝꯕꯒ ꯑꯩꯈꯣꯏ ꯀ꯭ꯂꯥꯁ ꯇꯨꯌꯦꯜꯐ ꯀꯥꯕꯒ ꯗ ꯑꯩ ꯈꯪꯕ꯭ꯔꯥ ꯗ ꯀꯥꯟꯗ
ꯑꯗꯨꯀꯥꯟꯅꯦ ꯑꯩ ꯅꯪ ꯈꯪꯗꯦ ꯅꯪꯅ ꯑꯩ ꯅꯪ ꯈꯪꯕꯗꯣ ꯑꯩꯈꯣꯏ ꯕꯥꯆꯧ ꯈꯣꯏ ꯂꯧ ꯆꯠꯄꯒꯤ ꯂꯥꯏꯛ ꯑꯣ
ꯍꯗ
ꯂꯧ ꯂꯧꯗ ꯆꯠꯄꯗꯣ
ꯎꯝ ꯀ
ꯑꯗꯨꯒ ꯑꯁꯤ ꯑꯗꯨꯒ ꯀꯩꯅꯣꯗꯣ ꯑꯩꯈꯣꯏ ꯆꯥꯃꯤꯟꯅꯕꯗꯣ ꯑꯗꯨꯗ ꯈꯪꯕꯅꯦ
ꯑꯩ ꯑꯗꯨ ꯑꯗꯨꯗꯅꯦ ꯑꯩ ꯑꯩ ꯑꯗꯨꯝ ꯅꯨꯃꯤꯠꯇ ꯑꯩ ꯌꯥꯎꯗꯦ ꯑꯩ ꯏꯃꯥꯟꯅꯕ ꯑꯅꯤꯒ ꯑꯩ ꯆꯠꯇꯦꯕꯀꯣ ꯑꯗꯨꯗ ꯑꯩ ꯀꯩꯅꯣ ꯇꯧꯕ ꯑꯃ ꯑꯔꯒ ꯂꯩꯕ ꯀ꯭ꯂꯥꯁ ꯇꯨꯋꯜ ꯒ꯭ꯔꯦꯖꯨꯑꯦꯁꯟ ꯐꯥꯔꯁ ꯁꯦꯃꯤꯁꯇꯔꯗ ꯑꯣꯏꯔꯣꯝꯗ ꯃꯥꯜꯂꯦꯕꯗꯣ ꯀ꯭ꯂꯥꯁ ꯇ꯭ꯨꯋꯜꯚ ꯇꯔꯥ ꯀ꯭ꯂꯥꯁꯚꯦꯟ ꯑꯦ ꯀ꯭ꯂꯥꯁ ꯇꯨꯋꯇ ꯑꯣꯏꯔꯝꯒꯅꯦ ꯑꯩ ꯑꯗꯨ ꯅꯨꯃꯤ ꯁꯤꯗ ꯑꯩ ꯅꯥꯕꯀꯣ ꯑꯌꯥꯝꯕꯅꯗꯤ ꯆꯠꯁꯦꯅ ꯀꯧꯕꯅꯦꯕ ꯑꯩ ꯆꯠꯇꯕꯤꯗ ꯃꯥꯟ ꯏꯃꯥꯟꯅꯕ ꯑꯅꯤꯗ ꯆꯠꯈꯤꯕꯅꯦ
ꯑꯣ ꯑꯩꯗꯤ ꯅꯪ ꯂꯥꯛꯄ꯭ꯔꯥ ꯃꯈꯜꯅꯦ
ꯑꯩ ꯅꯪꯒ ꯈꯪꯕꯗꯤ ꯀꯩꯅꯣꯗꯅꯤꯍ ꯑꯩ ꯍꯧꯖꯤꯛ ꯅꯤꯡꯁꯤꯡꯂꯛꯑꯦ ꯑꯩꯈꯣꯏ ꯈ꯭ꯔꯤꯁꯃꯥꯁꯇ ꯅ ꯅꯪꯒꯤ ꯀꯖꯤꯟ ꯁꯤꯁꯇꯔꯒ ꯑꯩꯈꯣꯏ ꯇꯧꯕꯗꯣ
ꯑꯥ
ꯌꯥꯎꯔꯕꯣ ꯑꯗꯨ ꯑꯗꯨꯗꯤ ꯌꯥꯝ ꯊꯨꯅꯒ ꯀꯥꯎꯋꯦꯗ
ꯀꯅꯥꯒꯔ ꯀꯣ ꯑ ꯀꯥꯎꯔꯦ
ꯎꯝ ꯑꯗꯨꯀꯥꯟ ꯑꯩꯗꯤ ꯅꯣꯏ ꯑꯗꯨꯝ ꯅꯣꯏꯌꯥꯝ ꯑꯃꯅ ꯐꯣꯇꯣ ꯑꯗꯨ ꯌꯦꯕꯗ ꯅꯣꯏ ꯅꯨ ꯄꯄꯤꯅꯦ ꯑꯗꯨꯝꯅ ꯍꯥꯏꯌꯦꯕꯀꯣ ꯁꯛ
ꯀ ꯑꯗꯨ ꯐꯠꯇꯔ ꯎ
ꯑꯗꯨꯗ ꯑꯗꯨꯝ ꯅꯣꯏ ꯅꯣꯏꯕꯨ ꯑꯗꯨꯝ ꯈꯪꯉꯦ ꯑꯗꯨꯗꯨꯀꯥꯟꯗꯒꯤ ꯑꯗꯨ ꯅꯣꯏꯒꯤ ꯑꯁ ꯑꯩ ꯍꯧꯖꯤꯛ ꯍꯥꯏꯕꯗꯣ ꯈ꯭ꯔꯤꯁꯃꯥꯁꯇ ꯚꯤꯗꯤꯑꯣ ꯀꯣꯜ ꯇꯧꯕꯗꯣ ꯑꯗꯨꯩ ꯍꯦꯟꯅ ꯈꯪꯉꯛ ꯅꯦꯕ ꯀꯥꯎꯔꯕꯣ ꯈ꯭ꯔꯤꯁꯃꯥꯁꯀꯤ
ꯀꯥꯎꯃꯤꯗ ꯄꯣꯠꯇ ꯑꯦ ꯀꯥꯎꯥꯎ ꯀ ꯀꯦꯗ
ꯀꯩꯅꯣꯒ ꯋꯥꯔꯤꯅꯨꯡ ꯅꯨꯡꯉꯥꯏꯕ ꯀꯥꯟꯗꯅꯦ ꯀꯔꯔꯕ
ꯈꯪꯕꯅꯤꯀꯣ ꯑꯩꯈꯣꯏ ꯆꯥꯛ ꯆꯥꯃꯤꯟꯅꯕꯗꯣ ꯑꯗꯨꯗꯒꯤ ꯐꯖꯅ ꯈꯪꯕꯅꯦ
ꯑꯗꯨ ꯑꯗꯨ ꯃꯃꯥꯒꯤ ꯐꯣꯟꯗ ꯑꯗꯨꯝ ꯐꯥꯎꯅꯗ꯭ꯔꯣ
ꯍꯣꯏꯥꯎ ꯃꯤꯁꯦꯁꯀꯨꯝꯕ ꯊꯥꯅꯕ ꯈꯣꯠꯄꯗꯤ ꯇꯧꯈ꯭ꯔꯦ ꯑꯗꯨꯗꯤ ꯈꯪꯉꯦꯕ ꯑꯗꯣ ꯀꯃꯥꯏꯅ ꯊꯦꯡꯅꯈꯤꯕꯅꯣ ꯑꯗꯨꯗꯤ ꯀꯥꯎꯈ꯭ꯔꯦꯕ
ꯁꯤ ꯑꯍꯥꯟꯕ ꯊꯥꯈꯤꯕꯗꯣ ꯑꯩꯈꯣꯏ ꯚꯤꯗꯤꯑꯣ ꯀꯣꯜ ꯇꯧꯕ ꯀꯥꯟꯗ ꯑꯣꯏꯔꯝꯗꯧ ꯃꯥꯜ ꯕ ꯀꯥꯎꯔꯦꯕꯀꯣ ꯑꯗꯨꯗꯒꯤ ꯇꯧꯔꯒ ꯑꯩꯈꯣꯏ ꯑ ꯑꯣꯅꯔꯒ ꯆꯥꯃꯤꯟꯅꯕꯗ ꯑꯗꯨꯗ ꯂꯧꯗ ꯤꯟꯅꯥ ꯌꯥꯎꯗꯦꯀꯣ
ꯑꯣꯟꯅꯔꯝꯅꯤ ꯑꯗꯨꯗꯤ
ꯑꯩ ꯅꯠꯇꯦ ꯃꯤ ꯈꯔꯗꯤ ꯆ ꯀꯅꯦ ꯍꯥ
ꯑꯗꯨ ꯃꯇꯝꯅꯦ
ꯑꯩ ꯌꯥꯎꯗꯕꯅꯤ ꯅꯪ ꯈꯪꯗ꯭ꯔꯦ ꯍꯣꯏ ꯏꯃꯥꯟꯅꯕꯁꯤꯡꯗꯣ ꯍꯥꯏꯌꯦ ꯆꯠꯄ ꯅꯨꯡꯉꯥꯏꯌꯦ ꯅ ꯑꯩꯗꯤ ꯂꯩꯁꯥꯕꯤ ꯌꯥꯕꯅꯤꯅ ꯁꯀꯁꯂ ꯐꯖ
ꯁꯛꯀꯁ ꯁꯛꯀꯁꯦ ꯂꯣꯏ ꯐꯖꯩ ꯍꯥꯏ ꯑꯗꯨ ꯑꯩꯅ ꯅꯥꯔꯤꯕ ꯐꯥꯎꯕ ꯌꯥꯎꯗ꯭ꯔꯕꯅꯦ ꯆꯠꯄ ꯐꯪꯗ꯭ꯔꯕꯅꯤꯅꯦ
ꯉꯥꯏ ꯃꯅꯦ ꯍꯦ ꯑꯈꯣꯏ ꯆꯄꯗ
ꯑꯩ ꯌꯥꯎꯒꯗꯕꯅꯤꯗ ꯑꯗꯨꯒ ꯃꯃꯥꯡꯒꯤ ꯆꯍꯤꯗ ꯊꯔ ꯀꯌꯥꯌꯥꯗꯔꯥ ꯍꯟꯗꯛ ꯇꯨ ꯊꯥꯎꯖꯟ ꯁꯤꯛꯁꯇꯤꯟ ꯇꯨ ꯊꯥꯎꯖꯟ ꯇ꯭ꯋꯦꯟꯇꯤ ꯐꯣꯔꯗꯁꯨ ꯂꯥꯛꯑꯦ ꯅꯣꯏꯒꯤ ꯍꯣꯏ
ꯑꯩ ꯂꯩꯕ꯭ꯔꯥ ꯑꯗꯨꯀꯥꯟꯗ
ꯅꯣꯏꯒꯤꯗꯤ ꯆꯠꯇꯦ ꯅ ꯑꯔꯕꯒꯤꯗꯣ ꯅꯣꯏ ꯕꯥꯆꯧꯕꯧꯕꯩꯗꯣ ꯑ ꯑꯗꯨꯗ ꯁꯠꯇ ꯆꯂꯒ ꯂ ꯂ ꯆꯜꯂꯒ ꯑ ꯐꯧꯗꯣ ꯌꯨꯝ ꯐꯥꯎ ꯄꯨꯔꯛꯑꯕꯅꯤ ꯀꯅ ꯑꯗꯨꯒ ꯑꯌꯨꯛ ꯅꯣꯡꯉꯥꯜꯂꯒ ꯑꯩꯈꯣꯏ ꯕꯖꯥꯔꯗ ꯑꯃꯨꯍꯜꯂꯦ ꯅꯪ ꯂꯩꯗꯨꯗ ꯅꯪ ꯀꯩꯅꯣ ꯇꯧꯕꯅꯤꯅ ꯑꯗꯨꯗ ꯇ꯭ꯔꯦꯟꯅꯤꯡ ꯈꯔ ꯋꯥ ꯠꯄ ꯃꯥꯜꯂꯦ ꯂꯣꯏꯁꯤꯜꯂꯝꯗꯥꯏ ꯑꯣꯏꯔꯝꯗꯧ ꯃꯥꯜꯂꯦ ꯊꯗꯛꯗꯤꯀꯣ ꯑꯗꯨꯃꯥꯏꯅ ꯂꯩꯔꯝꯃꯅꯤ
ꯃꯦ
ꯑꯦꯇꯔꯒ ꯏꯟꯇꯥ
ꯀꯟꯅ ꯏꯟꯇꯔꯟ ꯆꯠꯄ ꯍꯧꯕꯩ ꯇꯥꯏꯃꯤꯡ ꯇꯥꯏꯃꯤꯡ ꯑꯣꯏꯔꯝꯅꯦꯕ
ꯑ ꯄꯁ ꯂꯩꯇꯦ ꯇ꯭ꯋꯦꯞ ꯀ ꯏꯔꯥꯗꯣ ꯃ ꯇꯥ
ꯀ
ꯑꯗ ꯀꯣꯆꯤꯡ ꯂꯧꯋꯤꯔꯥ ꯀꯩꯅꯣꯝ ꯇꯧ ꯑꯣ ꯑꯣ ꯀꯣꯆꯤꯡ ꯂꯧꯔ ꯃꯥꯗꯣ ꯑꯗꯅ ꯑꯗꯣ ꯅꯣꯏꯁꯤꯗꯣ ꯂꯩꯔꯝꯃꯦ
ꯎꯝ
ꯑꯗꯨꯒ ꯑꯩ ꯑꯗꯨꯂ ꯀꯥꯎꯕ ꯉꯝꯂꯣꯏꯗ ꯑꯃꯜ ꯂꯩꯦꯅꯦ ꯗꯤ ꯑꯗꯨ ꯅꯨꯃꯤꯠꯇꯀꯣ ꯑꯩꯁꯨ ꯄꯩꯁꯥ ꯑꯝꯗ ꯄꯥꯏꯗꯕ
ꯎꯝ
ꯦꯝꯕꯤ ꯑ ꯄꯩꯁꯥ ꯑꯩꯗꯤ ꯌꯥꯎꯗꯒꯤ ꯂꯥꯛꯄꯅꯦꯕ ꯑꯩꯩꯅꯣ ꯏꯃꯥꯟꯅꯕꯒ ꯑꯗꯨꯒ ꯏꯅꯥꯎꯅꯨꯄꯤꯅ ꯃꯣꯏꯒꯤ ꯑꯣ ꯐ ꯑꯦꯕꯣꯟꯒꯤꯔ ꯐꯤꯂꯦꯝꯒꯤꯗ ꯇꯧꯋꯦꯀꯣ
ꯑꯥ ꯑꯣꯏꯔ ꯐ꯭ꯂꯦ ꯑꯣꯏꯔꯝꯅꯤ
ꯑꯗꯨꯒꯅꯦꯕ ꯍꯣꯏ ꯑꯦ ꯅꯣꯏ ꯆꯦꯅꯦ ꯅꯣꯏ ꯆꯦꯈꯣ ꯎꯔꯤꯐꯦꯝꯈꯣ ꯑꯣꯏꯔꯝꯅꯦ ꯅꯣꯏ ꯏ ꯆꯦꯒꯤ ꯊ꯭ꯔꯨꯗ ꯅꯗꯥꯎ ꯄꯤꯔꯒ ꯑꯩꯈꯣꯏꯗ ꯍꯥꯏꯔꯛꯄ ꯑꯣꯏꯔꯖꯥꯠꯅꯤꯅ ꯑꯩ ꯁꯨꯝ ꯋꯥꯈꯜꯗ
ꯑꯩ ꯁꯣꯝ ꯋꯥ ꯈꯟꯒꯅꯤꯀꯣ
ꯧꯕꯤ ꯁꯨꯃꯥꯏꯅ ꯅꯣꯏ ꯆꯦ ꯅ ꯅꯎ ꯅꯨꯄꯤꯗ ꯍꯥꯏꯕ ꯃꯥꯜꯂꯦꯕ ꯑꯗ ꯏꯅꯥꯎꯅ ꯅꯨꯄꯤꯗꯨꯅ ꯑꯩꯈꯣꯏꯗ ꯑꯃꯨꯛ ꯍꯥꯏꯔꯤꯅꯦꯕ ꯍꯥꯏꯗꯤ ꯅꯣꯏꯁꯦ ꯑꯩꯈꯣꯏ ꯈꯪꯅꯗꯕꯅꯤꯅꯀꯣ
ꯁꯨꯃꯥꯏꯅ ꯂꯩꯕꯤꯌꯣ ꯍꯥꯏꯕ ꯑꯗꯨꯅꯦꯕ ꯑꯩꯈꯣꯏꯗꯝꯇ ꯌꯥꯎꯗ꯭ꯔꯕꯅꯤ ꯂꯧꯕꯤꯗ꯭ꯔꯦ ꯍꯥꯏꯗꯤ ꯂꯥꯛꯄ ꯇꯟꯖꯥ ꯑꯃꯈꯛꯇꯪ ꯑꯣꯏꯔꯁꯨ ꯂꯧꯕꯤꯔꯤꯗꯨ ꯐꯕꯀꯣ ꯑꯩꯈꯣꯏꯁꯨ ꯑꯗꯨ ꯋꯥꯈꯜꯗꯣ ꯂꯩꯇꯦꯕ ꯑꯗ ꯀꯣꯟꯅ ꯊꯥꯔ ꯀꯥꯟꯗ ꯁꯨꯝ ꯈꯜꯂꯀꯥꯟꯗ ꯔꯤꯖꯅꯤꯡ ꯑꯗꯨꯃꯥꯏꯅ ꯊꯣꯛꯄꯗꯣ ꯅꯣꯏ ꯆꯦꯒꯤꯗ ꯊ꯭ꯔꯨ ꯁ ꯇꯧꯕ ꯑꯣꯏꯔꯝꯒꯅꯤꯅꯀꯣ
ꯑꯗꯨ ꯀꯅꯗꯤꯀ ꯍꯣꯡꯕꯅꯦ ꯄꯣꯠꯁꯦ ꯍꯧꯖꯤꯛꯁꯦ ꯄꯨꯔꯥ ꯇꯥꯡꯈ꯭ꯔꯦꯗ ꯑꯗꯨꯀꯥꯟꯗ ꯈꯔ ꯍꯣꯡꯕꯅꯦ
ꯌꯥꯝ ꯍꯣꯡꯕ ꯌꯥꯎꯋꯦ ꯆꯅꯤ ꯌꯥꯡꯈꯩ ꯆꯅꯤ ꯁꯨꯃꯥꯏꯅ ꯌꯥꯎꯋꯦ
ꯌꯦ ꯌꯥꯋ
ꯑꯗꯨꯀꯥꯟꯗ ꯄꯩꯁꯥ ꯂꯩꯇꯕ ꯑꯩ ꯂꯧꯕꯤꯔꯒꯗꯤ ꯐꯒꯗꯕꯅꯦ ꯅꯣꯡ ꯂꯥꯛꯄꯅꯦ ꯑꯩꯈꯣꯏ ꯁ ꯍꯥꯏꯅꯤ ꯅꯨꯡꯉꯥꯏ ꯂꯧꯏ
ꯃꯊꯪꯗ ꯑꯣꯏꯅ ꯂꯧꯔꯣ ꯑꯩꯉꯣꯟꯗꯒꯤ ꯑꯩꯉꯣꯟꯗꯒꯤ ꯂꯧꯋꯦ ꯑꯩꯁꯨ ꯌꯥꯎꯋꯦ
ꯁꯥꯎꯔꯦ ꯍꯥꯎꯔꯦ
ꯑ
ꯅ ꯅꯉ ꯀꯩꯅꯣ ꯑꯩ ꯑꯩꯒꯤ ꯏꯌꯥꯝꯕꯟ ꯂꯧꯔꯝꯕꯅꯤ
ꯂꯧꯗꯦ ꯃꯃꯥꯡꯗ ꯄꯔꯐ꯭ꯌꯨꯝꯗꯤ ꯑꯃꯗꯤ ꯂꯧꯋꯦ
ꯎ ꯑꯗ ꯃꯥꯅ ꯂꯧ ꯂꯧ ꯃꯥꯅ ꯂꯧꯔꯗꯤ ꯑꯩꯒꯤꯁꯨ ꯑꯩꯒꯤ ꯁꯁꯨ ꯌꯥꯎꯔꯕꯅꯤꯅ
ꯅꯠꯇꯦ ꯅꯦ ꯅꯪꯅ ꯇꯧꯉꯂ
ꯇꯣꯉꯥꯟꯗꯦ ꯇꯣꯡꯉꯥꯟꯗꯦ
ꯑꯗꯣ ꯑꯩꯈꯣꯏ ꯆꯥꯛ ꯑꯩꯈꯣꯏ ꯆꯥꯛ ꯆꯥꯃꯤꯟꯅꯕꯗꯣ ꯑꯗꯨ ꯇꯣ ꯀꯅꯥ ꯀꯅꯥꯅꯒꯣ ꯃꯤ ꯅꯣꯏꯗꯣ ꯃꯤ ꯑꯍꯨꯝꯅ ꯃꯔꯤꯔ ꯑꯣꯏꯈꯤꯗꯥꯏꯅꯦ ꯑꯩꯒꯤ ꯀꯖꯤꯟ ꯁꯤꯁꯇꯔꯒ ꯑꯩꯒ
ꯃꯥꯔꯤ ꯑꯣꯏꯔꯕꯅꯦ ꯑꯩꯈꯣꯏꯗꯣ
ꯎ ꯑꯩꯈꯣꯏ ꯑꯩꯈꯣꯏ ꯅꯨꯄꯤ ꯑꯍꯨꯝ ꯀꯣ
ꯅꯉꯃ ꯆꯥ ꯅꯁꯦ ꯃꯇꯝ ꯃꯇꯝ ꯃꯇꯝ ꯐꯕ ꯀꯥꯟꯗ ꯄꯩꯁꯥꯅ ꯔ ꯄꯥꯏꯗꯕꯅ
ꯀꯩꯅꯣ ꯀꯖꯤꯟꯗꯨꯁꯨ ꯍꯟꯗꯛ ꯆꯍꯤꯗꯤ ꯊꯣꯛꯂꯛꯀꯅꯤ ꯍꯥꯏꯕꯅꯦ
ꯑꯥ
ꯑ
ꯧ ꯃꯣꯏ ꯇ꯭ꯔꯦꯟꯅꯤꯡꯗꯣ ꯃꯊꯪ ꯆꯍꯤꯗ ꯂꯣꯏꯒꯗꯕꯅꯤ ꯉꯔꯥꯡ ꯅꯍꯥꯟꯗ ꯃꯦꯦꯖ ꯀꯥꯏꯅ ꯇ꯭ꯔꯦꯅꯤꯡ ꯀꯃꯥꯏꯅ ꯇꯧꯒꯦ ꯅꯨꯡꯉꯥꯏꯌꯦ
ꯃꯥ ꯃꯥꯗ ꯊꯣꯠꯅꯤꯡꯕꯅꯁꯨ ꯉꯥꯎꯔꯝꯅꯦ ꯊꯣꯛꯄ ꯌꯥꯗꯕꯒꯤ ꯂꯩꯔꯕꯅꯦ
ꯎꯝ ꯇ꯭ꯔꯦꯅꯤꯡ ꯌꯥꯝ ꯅꯨꯡꯉꯥꯏ ꯍꯥꯏꯔꯦ ꯃꯣꯏꯒꯤꯅꯦ
ꯀꯩꯁꯨ ꯌꯥꯝ ꯋꯥꯕ ꯑꯣꯏꯗꯕ ꯃꯥꯜꯂꯦꯗ
ꯑꯥ ꯌꯥꯝꯕꯅꯤꯅ ꯁꯤꯕꯥꯏ ꯑꯐꯕꯗ ꯆꯪꯕ ꯐꯪꯉꯤꯅ ꯃꯥ ꯃꯥꯗꯥꯎ ꯌꯥꯝ ꯐꯔꯦ
ꯑꯩ
ꯑꯁ ꯑꯌꯥꯝꯕꯗꯣ ꯃꯤ ꯌꯥꯝ ꯐꯕꯅꯤ ꯑꯗꯨꯒꯣ ꯑꯩ ꯆꯍꯤ ꯃꯔꯤ ꯃꯉꯥ ꯑꯗꯨꯕ ꯅꯝꯐꯩ
ꯐꯝꯅꯦ ꯃꯥꯅꯦ ꯑꯐꯕꯗ ꯅꯝꯕꯔ ꯋꯥꯟ ꯆꯦꯜꯂꯤꯕꯅꯦ
ꯑꯩꯈꯣꯏ ꯍꯥꯟꯅ ꯎꯅꯕ ꯀꯥꯟꯗ ꯂꯧꯅꯤꯡꯕꯅꯦ ꯀ꯭ꯂꯥꯁꯂꯚ ꯏꯕꯅꯗꯤ ꯎꯕꯒꯨꯝ ꯎꯗꯕꯒꯨꯝꯜꯕꯒ ꯑꯩꯈꯣꯏꯗ ꯀ꯭ꯂꯥꯁ ꯇꯨꯌꯦꯜꯕꯒꯤ ꯇꯤꯟꯅꯔꯛꯄꯅꯦꯕ ꯑꯗꯣ ꯑꯩꯈꯣꯏ ꯑꯩꯈꯣꯏꯈꯣꯏ ꯀꯩꯅꯣꯗꯨ ꯑꯩꯈꯣꯏ ꯑꯍꯨꯝꯗꯤ ꯇꯟꯅ ꯑꯩꯈꯣꯏ ꯃꯔꯤ ꯁꯨꯗ꯭ꯔꯣ ꯑꯩꯈꯣꯏ ꯑꯣꯨꯝꯗꯤꯦ ꯑꯗꯨꯝ ꯇꯤꯟꯅꯔꯦꯕꯀꯣ ꯑꯃꯗꯨꯗꯤ ꯁꯨꯝ ꯍꯦꯛ ꯂꯥꯛꯄꯗ ꯈꯪꯉꯕ ꯑꯩꯈꯣꯏ ꯀꯩꯅꯣꯗꯒꯤ ꯎꯅꯗꯕ ꯑꯗꯨꯕꯅꯤꯅ ꯍꯥꯟꯅꯗꯒꯤ ꯍꯥꯏ ꯁ꯭ꯀꯨꯜꯗꯒꯤ ꯁ꯭ꯀꯨꯜ ꯇꯣꯡꯉꯥꯟꯜꯂꯁꯨ ꯑꯗꯨꯝ ꯎꯅꯩꯑꯕꯀꯣ ꯑꯗꯨꯝ ꯀꯧꯔꯑꯦ ꯑꯗꯨꯒ ꯑꯩꯅ ꯑꯌꯥꯝꯕꯗꯤ ꯀ꯭ꯂꯥꯁ ꯏꯂꯚꯦꯟꯗꯤ ꯀꯧꯗ꯭ꯔꯦ ꯀ꯭ꯂꯥꯁ ꯇꯨꯌꯦꯜꯞ ꯍꯧꯔꯀꯥꯟꯗ ꯃꯥꯗꯣ ꯑꯩꯈꯣꯏꯒ ꯄꯨꯟꯅꯗꯦꯕꯀꯣ ꯁꯨꯝ ꯀꯧꯕꯗ ꯑꯩꯈꯣꯏ ꯃꯊꯪ ꯃꯊꯪ ꯑꯗꯨ ꯇꯤꯟꯅꯔꯦ ꯀꯂ꯭ꯥꯁ ꯇꯦꯌꯦꯞ ꯍꯧꯔ ꯊꯦꯪꯅꯔꯁꯦ ꯇꯋ ꯑꯗꯒ ꯭ꯔꯦꯖꯨꯌꯦꯦꯁꯟ ꯗꯤ ꯑꯦꯟꯗ ꯁꯠ ꯇꯤꯟꯅꯔꯦ ꯑꯗꯨꯒ ꯑꯩꯈꯣꯏ ꯀꯣꯂꯦꯖ ꯂꯤꯕꯔꯦꯖ ꯑꯃ ꯍꯣꯡꯗꯣꯏ ꯋꯥꯅꯤꯗꯣ ꯑꯆꯥꯄꯣꯠꯕ ꯆꯥꯟꯗꯔ ꯑꯗꯨꯗꯒꯤ ꯑꯗꯨꯗ ꯆ ꯂ ꯆꯍꯤ ꯆꯍꯤ ꯑꯍꯨꯝ ꯇꯤꯟꯅꯔꯦ ꯑꯗꯨꯗ ꯁ ꯂꯣꯏꯔꯒ ꯀꯣꯆꯤꯡ ꯂꯧꯃꯤꯟꯅꯔꯦ ꯑꯁ ꯆꯍꯤ ꯀꯩꯅ ꯁꯨꯔꯛꯑꯕꯅꯦ ꯀ꯭ꯂꯥꯁ ꯊꯥꯎꯖꯟ ꯑꯩꯠꯇꯤꯟꯗꯒꯤꯅꯦ